ꯎꯝ ꯇꯥꯕ꯭ꯔꯣ ꯃꯆꯥꯅꯨꯄꯤ ꯅꯨꯄꯤꯒ ꯃꯆꯥꯅꯨꯄꯥꯗꯨꯁꯨ ꯁꯨꯔꯤꯕ ꯑꯗꯨꯒꯤ ꯑꯩꯈꯣꯏ ꯇ꯭ꯔꯦꯟꯒꯤ ꯑꯣꯖꯥ ꯃꯔꯛꯇ ꯋꯥꯔꯤ ꯁꯥꯟꯅꯕꯗꯁꯨ ꯈꯔ ꯅꯨꯡꯉꯥꯏꯇꯕꯀꯣ
ꯍꯥꯏꯕꯗꯤ
ꯍꯥꯏꯕꯗꯤ ꯈꯔ ꯂꯩꯅ ꯋꯥꯔꯤ ꯁꯥꯕ ꯇꯤꯆꯔ ꯃꯅꯨꯡꯗ ꯈꯔ ꯐ꯭ꯔꯦꯡꯗꯤ ꯋꯥꯔꯤ ꯁꯥꯕ ꯈꯣꯠꯄ ꯎꯝ ꯑꯗꯨꯒꯨꯝꯕ ꯈꯔ ꯂꯩꯌꯦ ꯑꯗꯨ ꯈꯔ ꯋꯥꯔꯤ ꯁꯥꯕ ꯅꯨꯡꯉꯥꯏꯇꯕ ꯑꯃ ꯇꯧꯔꯁꯨ ꯑꯗꯨꯝ ꯔꯤꯄꯣꯔꯠ ꯇꯧ ꯇꯧꯕꯀꯣ
ꯑ ꯃꯤ ꯐꯠꯇ
ꯐꯠꯇꯕꯒꯨꯝꯕꯨꯗꯤ ꯑꯣꯏꯕ꯭ꯔꯥꯅ ꯈꯔꯒ ꯑꯗꯨꯝ ꯃꯤꯗꯤ ꯐꯠꯇꯕ ꯅ ꯐꯠꯕ ꯑꯗꯨꯃꯥꯏꯅ ꯇꯧꯕ ꯃꯤꯗꯤ ꯐꯠꯇꯕ ꯅꯠꯇꯦ ꯅꯠꯇꯕ ꯑꯗꯨꯕꯨ ꯑꯗꯨꯝ ꯆꯦꯟꯅꯤ ꯔꯤꯄꯣꯔꯠꯇꯤ ꯑꯗꯨꯝ ꯊꯥꯎ ꯇꯣꯛꯧꯕ
ꯔꯔꯤꯀꯣꯔ
ꯔꯤꯄꯣꯔꯠ ꯔꯤꯄꯣꯔꯠ ꯅꯠꯇꯤ ꯑꯁꯤꯗ ꯁꯣꯏꯕ ꯈꯣꯠꯄ ꯑꯗꯨꯝ ꯌꯦꯡꯁꯤꯟꯗꯣ ꯑꯗꯨꯗꯨ ꯇꯧꯕ ꯃꯆꯥꯅꯨꯄꯤꯗꯨꯗꯤ ꯎꯝ ꯃꯆꯥ ꯅꯨꯨꯄꯤꯗꯤ ꯀ꯭ꯂꯥꯁ ꯇꯨꯋꯦꯞ ꯅꯠꯇꯔꯅꯦ ꯑꯉꯥꯡ ꯑꯣꯏꯔꯤꯕꯣ ꯑꯦ ꯆꯥꯍꯤ ꯀꯨꯟ ꯐꯥꯔꯦ
ꯃꯥꯒꯤ ꯀꯩꯅꯣꯃ ꯅꯨꯄꯥꯗꯨꯗꯤ
ꯃꯆꯥꯅꯨꯄꯥꯗꯨꯅ ꯇ꯭ꯋꯦꯟꯇꯤꯊ꯭ꯔꯤ ꯑꯗꯨꯗꯤ ꯑꯉꯥꯡ ꯅꯤꯗꯥ ꯑꯉꯥꯡꯅꯦ ꯀꯃꯥꯏꯅ ꯑꯗꯨꯝ ꯃꯆꯥꯅꯨꯄꯤꯒ ꯃꯆꯥꯅꯨꯄꯥꯒ ꯁꯀꯨꯜ ꯀꯥꯍꯟꯗ꯭ꯔꯒ ꯀꯃꯥꯏꯅ ꯑꯣꯖꯥ ꯇꯧꯍꯜꯂ ꯂꯩꯕ꯭ꯔꯣ ꯃꯆꯥ ꯅꯨꯨꯄꯥꯗꯤ ꯒ꯭ꯔꯦꯖꯨꯋꯦꯁꯟ ꯑꯣꯏꯔꯦ ꯑꯗꯨ ꯃꯆꯥꯅꯨꯄꯥꯁꯤ ꯏꯁꯄꯣꯔꯠꯁ ꯂꯥꯏꯟ ꯑꯣꯏꯕ ꯑꯣ ꯑꯗꯨ ꯐꯤꯂꯣꯁꯣꯐꯤꯁꯨ ꯑꯗꯨꯝ ꯇꯧ ꯃꯥꯜꯂꯦ ꯕꯤ ꯑꯦꯗ ꯑꯆꯥ ꯎꯝ ꯑꯗꯨ ꯃꯦꯟꯗꯤ ꯏꯁꯄꯣꯔꯠꯁꯅꯦ ꯑꯗꯨ ꯃꯆꯥꯅꯨꯄꯤꯗꯤ ꯀ꯭ꯂꯥꯁ ꯇꯨꯌꯦꯜꯞ ꯂꯣꯏꯔꯒ ꯀꯟꯇꯤꯅ꯭ꯌꯨ ꯇꯧꯒꯅꯤꯅꯦ ꯍꯥꯏꯐꯦꯠꯇꯤ ꯅꯍꯥꯟ ꯑꯩ ꯑꯍꯥꯟꯕ ꯂꯥꯛꯄ ꯃꯇꯝꯗ ꯍꯥꯏꯐꯦꯠ ꯍꯥꯏꯒꯨꯝ ꯇꯧꯔꯒ ꯎꯝ ꯁꯠꯈꯤꯔꯣꯏꯗꯣ
ꯁꯛꯇꯤ ꯀꯌꯥ ꯑꯗꯨꯝ ꯌꯦꯡꯕꯗꯤ ꯌꯥꯏꯕꯨ
ꯑꯩꯒꯤ ꯀꯩꯅꯣ ꯅꯠꯇ꯭ꯔꯦ ꯑꯩꯒꯤ ꯃꯤꯡ ꯅꯠꯇ꯭ꯔꯦ ꯅꯪ ꯅꯠꯇ꯭ꯔꯦ ꯑꯩꯒꯤ ꯃꯤꯡ ꯅꯠꯇ꯭ꯔꯦ
ꯑꯩ ꯑꯩꯒꯤ ꯂꯥꯏꯟꯁꯨ ꯅꯠꯇ꯭ꯔꯦ
ꯍꯣꯏ ꯅꯠꯇ꯭ꯔꯦ ꯅꯠꯇ꯭ꯔꯦ ꯑꯗꯨ ꯐꯥꯒꯤ ꯐꯥꯒꯤ ꯂꯨꯍꯣꯡꯕ ꯃꯇꯥꯡꯁꯨ ꯌꯧꯁꯤꯜꯂꯦ ꯏꯃꯥ ꯑꯗꯨꯝ ꯀꯣꯜ ꯇꯧꯔ ꯂꯩꯔꯦ ꯀꯔꯝꯍꯥꯏꯅ ꯇꯧꯁꯤꯔꯥ ꯈꯪꯗ꯭ꯔꯦꯅꯦ
ꯅꯨꯡꯗ ꯂꯨꯍꯣꯡꯕ ꯃꯇꯥꯡꯗ ꯋꯥꯔꯤ ꯁꯥꯕꯗ ꯀꯅꯥꯒ ꯀꯅꯥꯒ ꯀꯔꯤꯒ ꯀꯔꯝ ꯇꯧꯋꯣꯅ ꯁꯥꯔꯛꯄ꯭ꯔꯣ
ꯑꯗꯨ ꯈꯨꯟꯗ ꯑꯗꯨꯝ ꯌꯦꯡꯂꯁꯦꯅ ꯍꯥꯏꯔꯤꯌꯦ
ꯇꯧꯔꯦꯅꯦ ꯇꯧꯔꯦꯅ
ꯇꯕꯣ ꯇꯕꯣ ꯆꯤꯡꯅꯤꯃꯥꯏ ꯊ ꯍꯥꯎꯔ ꯅꯅꯥꯥꯟꯒꯦ ꯑꯗꯨꯅꯦ ꯈꯨꯟꯗ ꯑꯗꯨꯝ ꯍꯦꯡꯅ ꯁꯦꯟꯅꯔꯤꯌꯦ ꯏꯃꯥꯅ ꯑꯦ ꯑꯗꯣꯝꯒꯤ ꯅꯨꯡꯇꯤ ꯂꯧꯕꯤ ꯀꯌꯥꯗꯤ ꯀꯣꯇꯥꯧꯔꯤ ꯌꯦꯗ ꯀꯅꯥ
ꯎ
ꯚꯥꯏ ꯐꯥꯒꯤ ꯐꯥꯒꯤꯅꯦ ꯑꯁꯣꯝꯗ ꯑꯩꯈꯣꯏ ꯑꯣꯖꯥ ꯇꯧꯃꯤꯟꯅꯕꯗ ꯅꯦꯄꯥꯂꯤ ꯃꯤꯁꯤ ꯃꯥꯜꯂꯛꯄ
ꯑꯥ
ꯐꯖꯕꯗꯤ ꯈꯨ ꯐꯖꯗꯤ ꯑꯩꯃꯤꯠ ꯇꯥꯔꯦ ꯑꯗꯨꯗꯤ ꯚꯏ ꯑꯃꯨꯛ ꯀ
ꯐꯣꯇꯣ ꯊꯔꯥꯛꯑꯣ ꯌꯦꯡꯉꯦ ꯍꯧꯖꯤꯛ
ꯚꯥꯏ ꯐꯣꯇꯣꯃꯛꯇꯤ ꯂꯩꯇ꯭ꯔꯤ ꯍꯦ
ꯑꯁ ꯂꯣꯏꯔꯤ
ꯐꯣꯇꯣꯃꯛꯇꯤ ꯂꯩꯇ꯭ꯔꯤ ꯐꯣꯇꯣꯗꯤ ꯂꯧꯕ ꯍꯧꯗ꯭ꯔꯤꯗ
ꯑ
ꯑꯇꯣꯞ ꯑꯇ ꯈꯔꯣ ꯐꯖꯕꯁꯦ ꯀꯃꯥꯏꯅ ꯇꯧꯕꯅꯣ ꯍꯥꯏꯕꯗꯤ ꯉꯧꯔꯛ ꯉꯧꯔꯒ ꯑꯁ ꯑꯑꯣꯏꯕ ꯉꯧꯔꯣꯛ ꯉꯧꯔꯒ ꯑꯦꯛꯇ꯭ꯔꯦꯁ ꯃꯥꯜꯂꯦ ꯍꯥꯏꯕ ꯇꯥꯔꯦꯅꯦ ꯃꯣꯏ ꯐꯖꯕꯁꯦ
ꯁꯤꯉ ꯄꯨ꯭ꯔꯣꯣ
ꯐꯖꯕꯗꯤ ꯚꯩ ꯑꯗꯨꯝ ꯍꯤꯡꯕꯁꯨ ꯅꯨꯡꯉꯥꯏ ꯑꯗꯨ ꯈꯔ ꯍꯥꯏꯠꯇꯤ ꯈꯔ ꯇꯦꯜꯂꯦ ꯍꯥꯏ ꯐꯗꯤ ꯀꯩꯁꯨ ꯅꯠꯇꯣꯏꯅꯦ ꯅꯪꯒꯤꯗꯃꯛꯇꯗꯤ ꯉꯧꯔꯗꯤ ꯐꯔꯦ ꯑꯁ ꯑꯗꯨꯅꯅꯦ ꯑꯩꯗꯤ ꯏꯃꯥꯅ ꯍꯥꯏꯔꯤꯕ ꯇꯥꯏꯞꯇ ꯍꯥꯏ ꯑꯩꯁ ꯅꯨꯄꯤ ꯑꯉꯥꯎꯧꯕ ꯊꯤꯒꯗꯕꯅꯤ ꯀꯥꯏꯅ
ꯈꯥ ꯈꯥ ꯃꯤ ꯆꯪꯒ꯭ꯔ ꯃꯥ ꯂꯩꯗ ꯍꯅꯤꯗ ꯅ ꯅ ꯍꯥꯏꯥꯏꯕꯁꯗꯗꯤꯦ
ꯑꯗꯨꯒ ꯑꯩꯅ ꯀꯩꯅꯣ ꯇꯧꯕꯗꯣ ꯌꯥꯝ ꯄꯨꯛꯅꯤꯡ ꯏꯪ ꯏꯪ ꯇꯞꯂꯒ ꯔꯦꯁꯄꯦꯛ ꯕꯦꯕꯥꯔ ꯄꯤꯕꯗꯣ ꯑꯗꯨꯒꯨꯝꯕ ꯌꯥꯝ ꯇꯧꯋꯦꯕ
ꯑꯉꯥꯡꯥꯡ꯭ꯔꯣ ꯍꯜꯂꯣ
ꯑꯉꯥꯡꯅꯦ ꯇ꯭ꯋꯦꯟꯇꯤ ꯊ꯭ꯔꯤ
ꯑꯥꯁ
ꯑꯥꯗ ꯐꯔꯦꯅꯦ ꯑꯗꯨ ꯑꯩꯈꯣꯏꯒꯤ ꯄ꯭ꯔꯤꯟꯁꯤꯄꯥꯜꯒꯤ ꯁ꯭ꯀꯨꯜꯗ ꯂꯩꯔꯝꯕ ꯍꯥꯟꯅ ꯃꯥꯗꯣ ꯑꯗꯨ ꯑꯗꯨ ꯄ꯭ꯔꯤꯟꯁꯤꯄꯥꯜ ꯁ꯭ꯀꯨꯜ ꯂꯩꯔꯒ ꯃꯥꯅ ꯀꯟꯇꯦꯛ ꯇꯧꯕ ꯃꯥꯜꯂꯦ ꯄ꯭ꯔꯤꯟꯁꯤꯄꯥꯜꯅ ꯃꯥꯁꯇꯔ ꯂꯣꯏꯔ ꯂꯥꯛꯄꯅꯦ ꯍꯥꯏ ꯍꯧꯖꯤ
ꯑꯥ
ꯇ꯭ꯋꯦꯟꯇꯤ ꯊ꯭ꯔꯤ ꯑꯗꯨꯗꯤ ꯆꯞ ꯆꯥꯔꯦ ꯀꯩꯅꯣ ꯅꯨꯄꯥ ꯂꯩꯕ ꯍꯥꯡꯉꯣꯗꯅ
ꯑꯁ ꯑꯗꯨ ꯑꯩꯗꯤ ꯊꯪꯒꯥꯜ ꯅꯨꯄꯤ ꯂ ꯇꯥꯕꯅꯤꯅꯦ
ꯑꯗꯨꯗꯤ ꯃꯗꯨꯗꯨꯁꯨ ꯑꯩ ꯂꯧ ꯍꯥꯏꯕ꯭ꯔꯣ
ꯑꯥꯁ
ꯑꯗꯣꯝꯗꯤ ꯑꯗꯣꯝꯒꯤ ꯃꯦꯗꯥꯝꯅ ꯀꯌꯥ ꯅꯨꯡꯉꯥꯏꯔꯣꯏꯗ
ꯑꯗꯣ ꯅꯨꯡꯉꯥꯏꯗ꯭ꯔꯁꯨ ꯅꯪꯅ ꯑꯣꯐꯔ ꯄꯤꯔꯗꯤ ꯌꯥꯏ ꯀꯩꯅꯣ
ꯑ‌ꯦ ꯑꯗꯨ ꯎꯕꯨꯗꯤ ꯌꯥꯏ ꯌꯥꯏ ꯀꯩꯅꯣ ꯑꯩ ꯑꯩ ꯃꯨꯁꯂꯤꯝ ꯍꯥꯏꯗꯧꯅꯤ ꯁꯤꯁꯤ ꯁꯤ ꯃꯇꯥꯡꯗ ꯀꯩꯅꯣꯝꯃ ꯌꯥꯝ ꯁꯥꯕ ꯌꯥꯗꯦ
ꯐꯥꯏ ꯇꯧꯅꯤꯗ
ꯑꯥ ꯁꯇꯤ ꯑꯗꯨꯝ ꯃꯤꯠꯌꯦꯡ ꯆꯨꯝꯅꯗꯤ ꯑꯗꯨꯝ ꯌꯥꯔꯝꯃꯦ ꯑꯩꯈꯣꯏꯁꯨ ꯑꯩꯁꯨ ꯑꯗꯨꯝ ꯃꯤꯇꯤꯡꯒꯤ ꯑꯗꯨꯝ ꯌꯥꯝꯅꯤꯗꯚꯥꯏ ꯆꯠ ꯅꯨꯄꯤ ꯌꯦꯗꯨꯗꯤ
ꯌꯥꯕꯅꯤ ꯗꯤ ꯌꯥꯕꯅꯤꯗꯥ ꯍꯣꯏ
ꯒꯔꯤꯁꯤꯗꯨꯁꯨ ꯀꯗꯥꯏ ꯂꯩꯕ꯭ꯔꯥ ꯈꯪ ꯑꯣ ꯑꯃꯗꯨꯁꯨ ꯀꯗꯥꯏ ꯂꯩꯕ ꯈꯪꯗꯦꯅꯦ ꯅꯣꯏ ꯊꯪꯅꯥꯕ ꯈꯨꯟꯒꯤꯗꯣ
ꯑꯠꯆꯥ ꯃꯥꯁꯣ ꯅꯍꯥꯟ ꯁꯤꯗ ꯂꯩꯌꯦ ꯅꯪꯅ ꯍꯥꯏꯕ ꯅꯠꯇ꯭ꯔꯥ ꯑꯩꯉꯣꯟꯗ
ꯒꯍꯇꯤ ꯂꯩꯗꯤ ꯂꯩꯅꯦ ꯂꯥꯁꯇ ꯅꯛ ꯅꯛꯅ ꯂꯩꯔꯗꯅ ꯍꯥꯏ
ꯑꯗꯨꯗꯅꯤꯅꯦ ꯍꯥꯡꯉꯨꯗꯅ ꯑꯁꯤꯗ ꯂꯩ ꯍꯥꯏꯕ ꯑꯃ ꯇꯧꯕꯅꯤ ꯃꯥꯗꯣ ꯅꯍꯥꯟ
ꯎꯝ ꯃꯣꯏꯒꯤꯁꯨ ꯀꯩꯅꯣꯒꯨꯝꯕꯅꯦ ꯍꯥꯏꯔꯤꯗ ꯃꯣꯏꯅ ꯂꯩꯐꯝꯗꯨ ꯚꯤꯂꯦꯖꯀꯤ ꯇꯥꯏꯞꯅꯦꯅ ꯍꯥꯏꯔꯤꯛꯏꯅꯦ
ꯐꯥꯏ ꯐꯥꯏ ꯊꯅ ꯇꯀ ꯑꯩꯈꯣꯏ ꯈꯨꯟꯗ ꯁꯨꯕ ꯑꯩꯈꯣꯏ ꯂꯩꯕ ꯑꯗꯨꯗ ꯚꯤꯂ ꯚꯤꯂꯦꯖꯇ ꯂꯩꯕꯃꯤꯅꯤꯗ ꯑꯩꯈꯣꯏ ꯁ ꯍꯥꯏꯔꯤꯅꯦ
ꯅꯍꯥꯟꯂꯣ ꯍꯥꯟꯗꯣꯛꯔꯣ
ꯀꯨꯏꯔꯦ ꯍꯥꯏꯕꯗ ꯑꯗꯨꯗ ꯑꯗꯨꯝ ꯁꯨꯔꯕꯅꯤ ꯃꯥ ꯁꯥꯏꯅ ꯈꯟꯕꯗ
ꯎꯝ
ꯍ ꯌꯨꯝ ꯍꯜꯂꯨꯔꯦ ꯕꯁꯇ ꯊꯦꯡꯅꯕ ꯁꯥꯥꯟꯔꯗꯅ ꯌꯨꯝ ꯍꯟꯗ ꯕꯁꯇ ꯊꯦꯡꯅꯕ ꯁꯥꯔꯗꯅꯀꯣ ꯇꯥꯏꯃꯤꯡꯗꯣ
ꯎꯝ
ꯑꯣꯔ ꯂꯩꯔꯔꯝ ꯋꯥꯔꯤ ꯋꯥꯔꯤꯗ
ꯅꯣꯡꯃꯥ ꯅꯣꯡꯃꯥ ꯀꯣꯏꯕ ꯆꯠꯁꯤ ꯕ꯭ꯔꯃꯕꯨꯨꯇ꯭ꯔꯥꯗꯅ
ꯍ ꯏꯁꯤꯡ ꯈꯔ ꯆꯥꯎꯋꯦ ꯍꯥꯏ ꯌꯦꯡ ꯆꯠꯁꯤꯂꯛꯑꯒꯥꯏꯅ ꯇꯧꯕꯅ
ꯅꯍꯥꯟ ꯏꯁꯄꯣꯔꯠꯁ ꯃꯇꯝꯗ ꯑꯩꯁꯨ ꯗ꯭ꯔꯦꯁ ꯇꯧꯔꯒ ꯀꯩꯅꯣ ꯏꯁꯄꯣꯔꯠꯁ ꯄꯣꯕ ꯅꯨꯃꯤꯠꯇꯨꯅꯦ ꯇꯧꯔꯒꯒ
ꯑ ꯁꯤꯨꯁꯤꯗ
ꯅꯗ ꯑꯩꯈꯣꯏ ꯀꯩꯅꯣ ꯑ ꯑꯩꯈꯣꯏ ꯑꯩꯈꯣꯏ ꯇ꯭ꯔꯥꯏꯞꯀꯤꯗꯣ ꯎꯝ ꯑꯗꯨꯗ ꯃꯥꯁꯨ ꯀꯨꯝꯊꯥꯛꯑꯦ ꯀꯨꯝꯊꯥꯔꯒ ꯑꯩꯁꯨ ꯈꯪꯗꯦ ꯃꯥꯁꯨ ꯈꯪꯗꯦ ꯃꯥꯁꯨ ꯂꯣꯏꯅ ꯈꯨꯝꯃꯦ ꯑꯩꯁꯨ ꯂꯣꯏꯅ ꯈꯨꯝꯂꯨꯒꯨꯝꯕ
ꯑ
ꯑꯗꯨ ꯍꯥꯏꯕꯗꯤ ꯃꯥꯏꯒꯨꯝꯗ ꯑꯩ ꯃꯥꯛꯁ ꯍꯥꯞꯆꯤꯜꯂꯒ ꯑꯩꯈꯣꯏꯗꯨ ꯂꯥꯁ ꯀꯩꯅꯣ ꯂꯥꯁ ꯂꯤꯛ ꯔꯥꯎꯟꯗꯨ ꯑꯁ ꯗ꯭ꯔꯣ ꯆꯠꯈ꯭ꯔꯕꯒꯤ ꯑꯁ ꯀꯥꯗ꯭ꯔ ꯒꯦ ꯍꯥꯏꯅ ꯃꯈꯥ ꯍꯥꯏꯊꯔꯒꯦꯅ ꯄꯨꯣꯄꯨ ꯉꯥꯏꯔꯤ ꯉꯥꯏꯗ ꯃꯥꯁꯨꯀ ꯊꯔꯥꯏ ꯑꯗꯨ ꯈꯨꯝꯅꯥꯗꯦꯚꯥꯏ
ꯑꯩꯗꯣ ꯑꯩꯗꯣ ꯑꯩ ꯀꯟꯇꯦꯛ ꯇꯧꯔ ꯑꯗꯨꯝ ꯇꯣꯛꯈ꯭ꯔꯦ ꯃꯥꯁꯨ ꯉꯛꯄꯨ ꯃꯥꯜꯂꯦ ꯑꯩꯕꯨ ꯎꯔꯒ ꯑꯩꯁꯨ ꯉꯛꯄ
ꯈꯨꯅꯥꯗ꯭ꯔꯦ ꯅꯅꯥꯗꯨꯗ ꯇꯥꯠꯈꯔ
ꯀꯥ
ꯑ ꯀ ꯀ ꯄꯇꯥꯏ ꯃꯔꯔꯝꯅꯤ ꯀꯨꯠꯀꯨꯠ ꯊꯇ ꯍꯦ ꯇꯥꯔꯦ ꯑꯗꯨꯣ ꯔꯤꯍꯥꯏ ꯔꯨꯅꯤ ꯍꯥꯏꯁꯨ ꯔꯤꯍꯥꯏꯅꯤ ꯑꯗꯨꯕꯨꯣ ꯈ ꯍꯪꯒꯦꯅꯦꯣ ꯈ ꯂꯩ ꯎꯝ ꯑꯗꯨꯕꯨ ꯒꯨꯍꯥꯇꯤꯗ ꯂꯩꯌꯦ ꯍꯥꯏꯕꯅꯤꯅ ꯑꯃꯨꯛꯀ ꯅꯝꯕꯔꯗꯨ ꯍꯥꯞꯆꯤꯜꯂꯒ ꯍꯥꯏꯐꯦꯠ ꯃꯨꯒ ꯍꯥꯏ ꯭ꯔꯍꯃꯄꯨꯇ꯭ꯔ ꯁ ꯁꯅ
ꯎꯝ
ꯑꯠꯇ ꯀ ꯁꯥ ꯀ ꯆꯁꯦ ꯀꯥꯏꯅ ꯇꯧꯔꯛꯇꯅ ꯍꯥꯏ
ꯅꯪꯕꯨꯣ ꯃꯥꯒꯤ ꯆꯤꯞꯁꯀꯨꯝꯕ ꯂꯤꯁꯀꯨꯝꯕ ꯆꯥꯅꯤꯡꯉꯅ ꯍꯥꯏꯔꯛꯄ ꯉꯥꯏꯕ ꯇꯥꯔꯦꯗꯅ ꯑꯗꯨꯗꯤ
ꯍ ꯐꯤꯐꯇꯤꯟ ꯊꯥꯎꯖꯟꯗ ꯊꯥꯗꯔꯒꯦ ꯀꯩꯅꯣ
ꯌꯥꯏ ꯌꯥꯏ꯫
ꯍꯏ ꯌꯥꯏ ꯏꯃꯥꯅꯁꯨ ꯌꯥꯈ꯭ꯔꯕꯅꯤꯗ ꯑꯗꯨ ꯅꯨꯄꯤꯤꯗꯦ ꯌꯥꯕꯗꯦ ꯑꯗꯨꯒꯤ ꯋꯥꯔꯤ ꯂꯤꯔꯝꯃꯣꯏꯅꯦꯀꯣ ꯑꯩ ꯂꯤꯈ꯭ꯔꯕ ꯅꯪꯒꯣ ꯑꯗꯨꯝ ꯃꯤꯒꯤ ꯑꯗꯨ ꯑꯩꯈꯣꯏ ꯑꯩꯈꯣꯏ ꯌꯨꯝꯗ ꯂꯥꯛꯈ꯭ꯔꯕꯅꯦ ꯃꯥꯗꯣ ꯆꯥꯛꯁꯨ ꯆꯥꯎꯃꯤꯅ ꯍꯥꯈꯐꯝꯅ ꯈꯌꯥ
ꯑꯗꯨꯗꯒ
ꯑꯗꯨꯒ ꯀꯔꯤ ꯑꯗꯨꯝ ꯃꯇꯝꯗꯅꯦꯕ ꯏꯃꯥꯅ ꯌꯥꯔꯦꯅ ꯍꯥꯏꯕꯗ
ꯎꯝ
ꯑꯗꯨ ꯃꯇꯨꯡꯗ ꯑꯗꯨꯝ ꯈꯔ ꯈꯨꯝꯅꯥꯏ ꯈꯨꯝꯅꯥ ꯈꯨꯝꯅ ꯈꯨꯝꯅꯔꯒ ꯑꯩꯅ ꯉꯥꯎꯁꯤꯟꯅꯕ ꯆꯠꯈ꯭ꯔ ꯃꯇꯨꯡꯗ ꯑꯗꯨꯗꯑꯩ ꯈꯪꯅꯥꯗꯔ꯭ꯦ
ꯅꯪꯅ ꯀ ꯃꯥꯏꯅꯥꯁꯤꯅꯕ
ꯑꯩ ꯍꯥꯏꯕꯗꯤ ꯃꯔꯨꯞ ꯃꯄꯥꯡꯈꯣꯏꯒ ꯀꯔꯤ ꯇꯧꯕꯗꯒꯤ ꯏꯕꯥꯅꯤꯒꯤꯁꯦ ꯃꯔꯝꯁꯦ ꯑꯗꯨꯗꯒꯤꯅꯅꯦ
ꯎꯝ ꯑꯗꯨꯗꯒꯤ ꯏꯕꯥꯅꯤ ꯈꯨꯝꯅꯥꯗ꯭ꯔ ꯈꯨꯝꯅꯥꯟꯗꯕꯤꯗ ꯇꯣꯛꯈ꯭ꯔꯦ
ꯉꯏ ꯌꯥꯏ
ꯈꯪꯗ꯭ꯔꯦ ꯑꯗꯨ ꯏꯃꯥꯟꯗꯤ ꯈꯨꯟꯗ ꯍꯤꯡꯒꯦꯅ ꯀꯟꯅ ꯇꯧꯔꯤꯨ ꯇꯧꯕꯒꯤ
ꯎꯝ ꯑꯩꯈꯣꯏꯒꯤ ꯂꯧꯗꯨꯁꯨ ꯌꯣꯟꯊꯣꯛꯈ꯭ꯔꯁꯤꯔꯥꯅ ꯄ꯭ꯂꯥꯟ ꯇꯧꯔꯤꯕꯅꯤꯅ ꯀꯦꯡꯒꯦ ꯌꯥ ꯍꯥꯏꯕꯗꯤ ꯖꯒꯥꯗꯨ ꯈꯔ ꯅꯨꯡꯉꯥꯏꯇ꯭ꯔꯦꯅ ꯇꯝꯕ ꯉꯝꯗꯕ ꯍ
ꯌꯣꯟꯕꯗꯤ ꯌꯥꯔꯣꯏ ꯍꯥꯏ ꯅꯠꯇ꯭ꯔꯣ
ꯌꯣꯟꯕ ꯌꯥꯔꯣꯏꯕ ꯑꯣꯈ ꯃꯅꯤ ꯍ
ꯑ
ꯁꯦꯡꯗ꯭ꯔ ꯑ ꯌꯣꯟꯕ ꯌꯥꯗꯦ ꯍꯥꯏꯅ ꯂꯩꯕ꯭ꯔꯣ ꯁꯦꯡꯉꯦ ꯁꯦꯡꯉꯦ ꯍꯧꯖꯤꯛꯇꯤ ꯌꯣꯟꯕ ꯌꯥꯗꯦ ꯍꯥꯏꯅ ꯂꯩꯕ꯭ꯔꯣ ꯅꯣꯏ ꯑꯗꯨꯝ ꯑꯇ꯭ꯔꯣꯝꯒꯤ ꯄꯨꯝꯁꯤꯟꯒꯨꯝꯕ
ꯖꯥꯇꯤ ꯃꯅꯥꯒꯨꯝꯕꯗꯤ ꯌꯥꯔꯝꯕ ꯌꯥꯏ
ꯎꯝ ꯑꯗꯨ ꯅꯠꯇ꯭ꯔꯁꯨ ꯀꯩꯅꯣꯗꯁꯨ ꯇꯧꯕ ꯌꯥꯝꯅꯤꯅꯦꯀꯣ ꯂꯣꯟꯒꯨꯝꯕꯁꯨ ꯄꯥꯏꯕꯗꯤ ꯌꯥꯝꯅꯤꯅꯦ
ꯌꯥ ꯄꯣꯕꯗꯤ ꯌꯥꯏꯗ ꯍ
ꯄ꯭ꯂꯣꯠꯀꯨꯝꯕꯗꯨ ꯊꯝꯃꯒꯀꯣ
ꯎꯝ
ꯎ ꯑꯗꯨ ꯈꯪꯗ꯭ꯔꯦ ꯄ꯭ꯂꯥꯟꯗꯨ ꯌꯥꯔꯗꯤ ꯑꯁꯣꯝꯗ ꯑꯣꯏꯅ ꯂꯝ ꯂꯩꯔꯒ
ꯅꯠꯇ꯭ꯔꯒ ꯃꯊꯛꯂꯣꯝꯗ ꯑꯩꯅ ꯂꯝ ꯂꯩꯔꯒ ꯑꯗꯨꯔꯣꯝ ꯂꯩꯕꯅ ꯆꯨꯝꯒꯦꯔꯅ ꯈꯜꯂꯤꯕ ꯎꯝ ꯎꯝ ꯍꯉ ꯊꯦꯉꯣ